ꯇꯥꯕꯣ
ꯇꯥꯔꯦ ꯇꯥꯔꯦ ꯁꯤꯂ ꯀ ꯃꯥꯏ ꯇ ꯈꯔ ꯇꯥ
ꯑꯗꯨꯝ ꯑꯃ ꯍꯥꯟꯅ ꯇꯥꯃꯣ ꯐꯣꯟꯒꯤ ꯐꯣꯟꯅꯤꯁꯤꯗ ꯁꯦꯝꯦꯡ
ꯇꯠꯄ ꯇꯠꯄꯩ ꯇꯥꯏꯞꯇ ꯍꯥꯏꯗꯤ ꯊꯨꯅ ꯆꯠꯂ ꯉꯥꯡꯁꯤꯗ ꯑꯃꯨꯛꯇ ꯇꯞꯄ ꯑꯗꯨꯃꯥꯏꯅ ꯅꯇꯣꯝꯗ ꯁꯦꯝꯃꯣ
ꯀꯍꯦꯅꯣ
ꯅꯪꯒꯤꯗꯤꯅꯦ ꯄꯠꯄ ꯇꯠꯄꯩ ꯇꯥꯏꯞꯇ ꯑꯃꯨꯛ ꯊꯨꯅ ꯁꯛ ꯉꯥꯡ ꯕꯥ ꯑꯃꯨꯛ ꯈꯪ ꯇꯞ ꯇ
ꯎꯝ ꯍꯥꯏꯗꯤ ꯈꯪꯗꯦ ꯀꯩꯒꯤꯅꯣ ꯅꯦꯠ ꯅꯨꯡꯉꯥꯏꯇꯕꯩ ꯃꯥꯟꯕ꯭ꯔꯣ
ꯑ ꯈꯪꯅꯦꯦ ꯑꯗꯨꯃꯥꯏ ꯌꯥꯝ ꯑꯣꯏ ꯍꯧꯖꯤꯛ ꯍꯧꯖꯤꯛ ꯉ ꯌꯥꯝ ꯁꯥꯏ ꯑꯗꯣ ꯈꯣꯡꯌꯥꯁꯦ ꯌꯥꯝ ꯁꯥꯕ ꯁꯤꯁꯤꯅ ꯅꯨꯡꯗꯥꯡꯁꯦ ꯇꯨꯝꯕ ꯌꯥꯔꯣꯏꯗꯣꯏꯅꯦ ꯌꯥꯝ ꯁꯥꯃꯟꯗꯅ ꯈꯣꯡꯗ ꯕꯤ ꯆ ꯁꯤꯁꯦ ꯑꯩ ꯑ ꯑꯃꯇ ꯀꯔꯤ ꯚꯤꯇꯥꯃꯤꯟ ꯋꯥꯠꯄꯅꯣꯅꯣ
ꯎꯝ ꯑꯗꯨ ꯑꯩꯅ ꯍꯥꯏꯗꯣ ꯑꯦꯚ꯭ꯔꯤ ꯚꯤꯇꯥꯃꯤꯟꯗꯣ ꯍꯥꯏꯔꯗꯤ ꯑꯗꯨꯝ ꯍꯩ ꯔꯥ ꯏꯁꯇ ꯂꯣꯏꯅ ꯌꯥꯎꯕꯅꯦꯕ
ꯑꯗꯨꯏꯁꯨ ꯍꯩꯅꯧ ꯑꯃꯨꯟꯕ ꯆꯥꯎꯥꯎ ꯂꯥꯎ ꯍꯥꯏꯔꯦ ꯇꯜꯂꯦ ꯍꯦꯛꯇ ꯍꯥꯏ
ꯌꯥ ꯑꯅꯅꯥ ꯠꯀ ꯂꯩꯇꯦ ꯃꯄꯥꯥꯟꯁꯨ ꯕꯣꯜ ꯌꯦꯡꯕꯒꯤ ꯃꯤ ꯃꯌꯥꯝ ꯂꯩ ꯂꯥꯡ ꯑ ꯇꯥꯕ꯭ꯔꯥ
ꯑꯥ ꯂꯥꯡꯕ ꯇꯥꯏ ꯑꯗꯣ ꯇꯥꯃꯣ ꯋꯥ ꯉꯥꯡꯕꯗꯅꯤ ꯅꯨꯡꯉꯥꯏꯅꯗꯕꯩ ꯇꯥꯄꯣ ꯇ ꯍꯥꯥ
ꯑꯗꯦꯅꯨꯡꯥꯏ ꯅꯪ ꯇꯥꯕ ꯅꯨꯡꯉꯥꯏꯇ꯭ꯔꯗꯤ ꯁꯤꯗ ꯂꯩꯒꯦ ꯍꯥꯏꯕ ꯈꯔ ꯐꯕ꯭ꯔꯥ
ꯍꯥꯏꯗꯤ ꯎ ꯍꯥꯏꯗꯤ ꯃꯣꯏꯅ ꯂꯥꯡꯕꯒꯤ ꯇꯥꯕ ꯅꯨꯡꯉꯥꯏꯇꯕ ꯅꯠꯇꯦ ꯐꯠꯇꯕꯗꯣ ꯍꯥꯏꯗꯤ ꯇꯥꯃꯣꯅ ꯉꯥꯡꯕ ꯑ ꯑꯗꯨꯣꯅꯤ ꯅꯨꯡꯉꯥꯏꯇꯕꯩ ꯇꯥꯗꯕꯗꯣ
ꯑꯥ ꯑꯗꯨ ꯇꯧꯕ꯭ꯔꯕ
ꯑ ꯑꯗꯨ ꯇꯧꯋꯦ ꯍꯥꯏꯗꯤ ꯍꯥꯟꯅ ꯂꯩꯔꯃꯤꯗꯨꯅ ꯇꯝꯃꯍꯣꯏ ꯀꯥꯗꯔꯣ ꯑꯗꯣ ꯍꯧꯖꯤꯛꯅ ꯀꯥꯏꯗ
ꯑꯗꯨꯅ ꯑꯗꯨꯗ ꯆꯝꯕ
ꯎꯝ ꯑꯗꯨꯝ ꯉꯥꯡꯉꯁꯨ ꯑꯗꯨꯝ ꯌꯦꯡꯉꯦ ꯃꯣꯏ ꯗꯝꯕꯨꯔ ꯑꯗꯨꯝ ꯈꯜꯂꯦ
ꯑꯅ ꯑꯗꯨꯝ ꯈꯜꯂꯦꯗ ꯃꯥꯗꯤ ꯕꯨꯂꯦ ꯂꫭꯔꯅꯤ
ꯑꯗꯨ ꯃꯣꯏ ꯄꯇꯥ ꯄꯥꯟꯕꯩ ꯇꯥꯏꯞꯇ ꯑꯗꯨꯝ ꯉꯥꯡꯉꯗꯕꯅꯤ
ꯅꫭꯛꯄꯤꯕꯤ ꯑꯗꯨ ꯇꯃꯣ
ꯑꯥ
ꯑꯥ ꯑꯃ ꯑꯃꯗꯤ ꯊꯥꯈ꯭ꯔꯦꯕꯀꯣ ꯑꯃ ꯄ꯭ꯔꯤꯃꯤꯌꯝꯗꯣ ꯊꯥꯈ꯭ꯔꯦ ꯑꯗꯨꯒ ꯅꯣꯔꯃꯦꯜ ꯑꯃꯗꯤ ꯋꯥꯠꯂꯤꯕ ꯀꫭ ꯑꯗꯨꯗꯨꯅ ꯉꯥꯏꯍꯥꯛ ꯂꯩꯔꯒꯒꯨꯝꯕ ꯑꯣꯏꯅ ꯊꯥꯔꯅꯤ ꯑꯗꯨꯒ ꯑꯗꯨ ꯄ꯭ꯔꯤꯃꯤꯌꯝ ꯊꯥꯔꯤꯕꯒꯤ ꯑꯦꯀꯥꯎꯟꯗꯨꯁꯨ ꯑꯩ ꯌꯣꯜꯂꯒꯦ ꯈꯜꯂꯕꯅꯦꯕꯀꯣ
ꯀꯩꯒꯤ
ꯍꯥꯏꯗꯤ ꯌꯣꯜꯂꯗꯕꯅꯤ ꯀꯩꯅꯣ ꯑꯦꯀꯥꯎꯟꯁꯦ ꯀꯨꯏꯅ ꯊꯝꯃꯒ ꯀꯩ ꯀꯥꯟꯅꯅꯤ ꯍꯥꯏꯗꯤ ꯑꯩꯉꯣꯟꯗ ꯍꯧꯖꯤꯛ ꯑꯦꯀꯥꯎꯟꯁꯦ ꯇꯔꯥꯃꯨꯛ ꯂꯩꯔꯦꯕꯀꯣ
ꯎꯝ
ꯁꯤꯁꯦ ꯈꯖꯤꯛ ꯈꯖꯤꯛ ꯌꯣꯟꯊꯣꯛꯑꯒꯦ ꯇꯧꯕꯅꯦ ꯍꯥꯏꯗꯤ ꯑꯥ ꯑꯦꯝ ꯌꯨꯒꯨꯝꯕ ꯂꯩꯔꯗꯤ ꯃꯣꯏ ꯑꯦꯀꯥꯎꯟꯁꯦ ꯑꯩꯉꯣꯟꯗ ꯑꯗꯨꯝ ꯂꯩꯔꯗꯤ ꯏꯁꯥꯗ ꯂꯩ ꯄꯥ ꯄꯥꯕꯁꯦ ꯀꯌꯥ ꯆꯪꯗꯧ ꯃꯥꯟꯗꯕ ꯑꯗꯨꯗꯨꯒꯤ ꯁꯤ ꯄꯨꯔꯥ ꯌꯣꯟꯊꯣꯛꯑꯒ ꯑꯦꯀꯥꯎꯟ ꯑꯃ ꯅꯤ ꯃꯔꯤ ꯃꯨꯛ ꯕ ꯑꯗꯨꯃꯥꯏꯅ ꯈꯤꯇꯪ ꯊꯝꯃꯒ
ꯑꯗꯨꯝ ꯂꯥꯏꯔꯤꯛꯇ ꯑꯗꯨꯝ ꯇꯧꯔꯒꯦ ꯇꯧꯕꯅꯦꯕꯀꯣ
ꯑꯥ
ꯑꯗꯨꯗꯨꯒꯤ ꯌꯣꯟꯊꯣꯛꯄ ꯍꯧꯔꯒꯦꯅ ꯃꯥꯏꯗꯨ ꯑꯗꯨꯒꯤ ꯄ꯭ꯔꯤꯃꯤꯌꯝꯗꯣ ꯊꯥꯈ꯭ꯔꯦ ꯑꯗꯨꯗꯨꯒ ꯃꯣꯏꯒꯤ ꯀꯁꯇꯃꯔ ꯑꯃ ꯂꯥꯛꯑꯦꯕꯀꯣ ꯃꯥꯅ ꯃꫭꯏꯒꯤ ꯄꯥꯝꯕ ꯄꯣꯠ ꯑꯃ ꯍꯥꯏꯔꯛꯄ ꯑꯗꯨꯒꯤ ꯄꯥꯝꯕ ꯄꯣꯠꯁꯤ ꯑꯩꯒꯤ ꯑꯦꯀꯥꯎꯟꯗ ꯑꯗꯨꯝ ꯌꯥꯎꯕ ꯑꯣꯏꯕ ꯍꯥꯏꯇꯥꯔꯦ ꯑꯗꯨꯗꯣ ꯑꯩꯒꯤ ꯑꯩꯉꯣꯟꯗ ꯑꯃ ꯂꯩ ꯈꯣꯠꯂꯤ ꯍꯥꯏꯔꯦ ꯑꯗꯩ ꯃꯥꯅ ꯌꯦꯡꯒꯦ ꯍꯥꯏꯔꯦ ꯑꯗꯩ ꯑꯩꯅ ꯃꯣꯏ ꯑꯦꯀꯥꯎꯟꯒꯤꯗꯣ ꯏꯁꯀ꯭ꯔꯤꯟ ꯁꯣꯠ ꯂꯧꯔꯒ ꯊꯥꯖꯤꯜꯂꯤ ꯑꯗꯒꯤ ꯃꯥ ꯂꯧꯔꯒꯦꯅ ꯍꯥꯏꯔꯛꯑꯦ ꯃꯥ ꯄꯥꯝꯃꯕ꯭ꯔꯥ ꯈꯪꯗꯦꯕꯀꯣ
ꯑꯥ
ꯑꯗꯨꯗꯨꯒ ꯄꯩꯁꯥꯁꯦ ꯃꯉꯣꯟꯗ ꯍꯧꯖꯤꯛ ꯍꯧꯖꯤꯛꯇꯤ ꯂꯩ ꯑꯗꯨꯗꯨꯒ ꯃꯣꯏꯒꯤ ꯕꯦꯡꯇ ꯄꯩꯁꯥ ꯖꯤꯄꯦꯗꯗꯤ ꯄꯩꯁꯥ ꯁꯤ ꯌꯥꯎꯗꯦ ꯑꯗꯨꯅ ꯍꯌꯦꯡ ꯑꯣꯏꯅ ꯇꯧꯔꯁꯦ ꯌꯥꯒꯗ꯭ꯔꯥ ꯈꯣꯠꯀꯗ꯭ꯔꯥꯅ ꯍꯥꯏꯔ ꯑꯩꯅ ꯎꯝ ꯑꯗꯨꯝ ꯍꯥꯏꯈ꯭ꯔꯦ ꯌꯥꯅꯤ ꯈꯣꯠꯅꯤꯅ
ꯑꯣ
ꯀꯨꯏꯗꯤ ꯀꯨꯏꯔꯦ ꯃꯥ ꯑꯗꯨꯒꯤ ꯎꯝ ꯑꯗꯨꯗ ꯑꯗꯨꯃꯥꯏꯅ ꯑꯗꯨꯗ ꯌꯣꯜꯂꯗꯤ ꯂꯤꯁꯤꯡ ꯑꯅꯤ ꯁꯝꯊꯤꯡ ꯑꯗꯨꯃꯥꯏꯅ ꯑꯣꯏ ꯗꯨꯏꯅꯦ ꯑꯗꯨꯗꯨꯒ ꯑꯃꯨꯛ ꯐꯪꯉꯗꯤ ꯑꯃꯨꯛ ꯄꯩꯁꯥ ꯑꯝ ꯄꯥꯏꯔꯦꯗꯅ ꯑꯃꯨꯛꯀ ꯂꯥꯏꯔꯕꯤꯗꯨ ꯑꯣꯏꯗ꯭ꯔꯦꯗꯅ
ꯑꯗꯨ ꯑꯗꯨꯃꯥꯏꯅ ꯇꯧꯕ ꯑꯗꯒꯤ ꯉꯁꯥꯏꯒꯤ ꯅꯧꯒꯤꯗꯨꯅ ꯀꯩ ꯍꯥꯏꯇꯥꯔꯦ ꯑꯥ ꯑꯩꯈꯣꯏꯒꯤ ꯃꯥ ꯍꯟꯁꯦ ꯑꫭꯐꯤꯁ ꯀꯥꯕꯅꯦꯕꯀꫭ
ꯇꯥꯕ꯭ꯔ ꯑꯣꯐꯤꯁ ꯍꯥꯏꯗꯤ ꯅꯠꯇꯦ ꯑꯥ ꯑꯣꯐꯤꯁ ꯍꯥꯏꯗꯤ ꯑꯃ ꯈꯨꯠꯀꯤ ꯑꯣꯐꯤꯁ ꯇꫭ
ꯑꯣ ꯈꯨꯠꯇꯀꯤ ꯑꯣꯐꯤꯁ
ꯑꯥ ꯑꯗꯨꯗꯣ ꯑꯗꯨꯃꯥꯏꯅ ꯇꯧꯕ ꯍꯥꯏꯗꯤ ꯃꯣꯏ ꯑꯍꯟ ꯀꯥꯡꯕꯨꯒꯤ ꯑꯗꯨꯗꯣ ꯌꯥꯝꯅ ꯄꯨꯡ ꯇꯔꯦꯠ ꯅꯤꯄꯥꯟ ꯌꯥꯝ ꯊꯦ ꯊꯦꯡꯂꯞꯅ ꯂꯣꯏ ꯈꯣꯠꯂꯦꯅ ꯍꯥꯏꯕ ꯑꯗꯨꯗꯨꯒꯤ
ꯑꯍ ꯍꯣꯏ ꯑꯗꯨꯗꯤ ꯍꯣꯔꯦꯟ ꯑꯣꯏꯅ ꯇꯧꯔꯛꯑꯒꯦ ꯈꯣꯠꯂꯒꯦ ꯑꯗꯨ ꯅꯧ
ꯑ ꯑꯗꯨꯃꯥꯏꯅ ꯅꯣꯏ ꯅꯧ ꯁꯥꯗꯣꯛꯎꯕ ꯇꯣ ꯑꯗꯨꯗꯨꯗꯤ ꯂꯩꯕ ꯎꯕ꯭ꯔꯥ ꯃꯪꯒꯣꯜꯗ ꯈꯣꯠꯄ꯭ꯔꯥ ꯃꯪꯒꯣꯜꯂ ꯁꯨꯃꯥꯡꯂ ꯑꯗꯨ ꯂꯩꯕ꯭ꯔꯥ ꯎꯕ꯭ꯔꯥ ꯈꯣꯠꯄ꯭ꯔꯥ ꯍꯪꯅꯕꯗꯨꯗ ꯀꯩꯅꯣ ꯂꯩ ꯍꯥꯏꯕ꯭ꯔꯥ ꯀꯩꯅꯣꯝ ꯑꯗꯨꯃꯥꯏ ꯍꯥꯏꯔ ꯑꯗꯩ ꯑꯩꯈꯣꯏ ꯃꯥꯅ ꯑꯃꯨꯛ ꯁꯥꯎꯕꯤ ꯈꯣꯠꯄꯤ ꯇꯧꯔꯤ ꯑꯗꯨꯗꯤ
ꯗ ꯅꯠꯇ
ꯑ ꯑꯗꯨ ꯆꯩꯗꯣ ꯀꯩ ꯍꯥꯏꯇꯥꯔꯦ ꯎꯄꯥꯛꯥꯛ
ꯑꯥ
ꯌꯥꯝꯅꯗꯤ ꯄꯥꯛꯇꯤ ꯄꯥꯛꯇꯦ ꯃꯣꯏꯒꯤ ꯑꯗꯨꯒꯤ ꯆꯩꯗꯣ
ꯑꯝ
ꯑꯗꯨꯗꯨꯒꯤ ꯆꯩꯗꯨ ꯑꯄꯥꯛꯄ ꯆꯥꯡꯗꯒꯤꯩ ꯈꯤꯇꯪ ꯆꯥꯎꯈꯠꯄ ꯋꯥ ꯅꯠꯇꯦ ꯎꯄꯥꯛꯥꯛꯅ ꯇꯧꯔꯒ ꯍꯛꯑꯒ ꯈꯣꯠꯂꯒ ꯌꯥꯜꯂꯒ ꯇꯧꯔ ꯁꯦꯝꯗꯣꯏꯅꯦꯕ ꯨꯀ
ꯑꯥ
ꯈꯨꯝꯕꯁꯦ ꯑꯗꯨꯝ ꯇꯞꯄꯦ ꯈꯔ ꯈꯔ ꯌꯥꯡ ꯌꯥꯡꯅ ꯈꯨꯝꯅꯕ ꯇꯧꯋ ꯑꯗꯨ ꯑꯗꯨꯃꯥꯏꯅ ꯑꯗꯨꯗꯨꯅ ꯁꯦꯝꯕꯒꯤ ꯑꯗꯨꯒꯤ ꯎꯄꯥꯛꯇꯨ ꯂꯩꯕ꯭ꯔꯥ ꯈꯣꯠꯄ꯭ꯔꯅ ꯍꯪꯕꯗꯨꯣ ꯑꯗꯨꯗ ꯑꯗꯨꯝ ꯂꯩ ꯍꯥꯏꯕ꯭ꯔꯥ ꯀꯩꯅꯣꯝ ꯑꯗꯨꯃꯥꯏꯅ ꯍꯥꯏꯔꯛꯑꯦ ꯑꯗꯩ ꯍꯣꯔꯦꯟ ꯑꯣꯏꯅ ꯌꯥꯕꯒꯤꯗꯣ ꯑꯗꯨꯗ ꯑꯣꯏꯅ ꯇꯧꯔꯛꯑꯒꯦ ꯇꯧꯍꯜꯂꯛꯑꯣ ꯑꯗꯨꯃꯥꯏꯅ ꯍꯥꯏꯅꯕ ꯑꯗꯨ ꯗ ꯃꯣꯏ ꯀꯣꯜ ꯊꯝꯃꯝꯗꯥꯏ ꯉꯥꯡꯅꯕꯗꯨ ꯊꯕꯛ ꯇꯥꯕ ꯑꯗꯨꯗ ꯃꯣꯏ ꯍꯌꯦꯡ ꯊꯜ ꯂꯔꯒ ꯈꯣꯠꯂꯨꯔꯒꯦ ꯍꯥꯏꯕꯩ ꯇꯥꯕ ꯑꯗꯣ ꯑꯩꯅ ꯑꯩꯈꯣꯏꯃꯥꯗ ꯑꯗꯨꯃꯥꯏꯅ ꯍꯥꯏ ꯈꯣꯠꯂꯦ ꯍꯥꯏꯔꯦ ꯑꯗꯒꯤ ꯎꯝ ꯀꯩꯀꯥ ꯇꯧ ꯃꯥ ꯑꯃꯨꯛ ꯄꯩꯊꯣꯛꯈ꯭ꯔꯦ ꯑꯗꯒꯤ ꯑꯃꯨꯛ ꯁꯤꯁꯤꯅ ꯅ ꯍꯧꯖꯤꯛꯀꯤ ꯃꯣꯏꯒꯤ ꯑꯩꯅ ꯀꯣꯜ ꯇꯧꯋꯦꯅ ꯍꯥꯏꯔꯝꯕꯗꯣ ꯈꯪꯉꯤꯅ
ꯎꯝ ꯈꯉꯦ
ꯑꯗꯨꯒꯤ ꯑꯗꯨꯃꯥꯏꯅ ꯑꯃꯨꯛ ꯍꯥꯏꯔꯝꯃꯦ ꯑꯗꯨꯗꯨ ꯀꯣꯜ ꯇꯧꯕꯁꯤꯗꯅ ꯑꯍꯥꯟꯕ ꯀꯣꯜ ꯇꯧꯗ ꯄꯥꯏꯗ꯭ꯔꯦ ꯑꯗꯨꯒ ꯑꯩꯈꯣꯏ ꯃꯥꯅ ꯑꯃꯨꯛꯀ ꯇꯧꯁꯤꯜꯂꯣ ꯈꯣꯠꯂꯣ ꯅꯒꯤꯗꯤ ꯏꯟꯀꯝꯃꯤꯡ ꯌꯥꯎꯗ꯭ꯔꯦ ꯑꯗꯨꯗꯨꯒꯤ ꯑꯃ ꯃꯣꯏ ꯃꯥꯝꯇꯣꯟꯒꯤ ꯃꯆꯥꯅꯨꯄꯤꯗꯣ ꯑꯗꯨꯗ ꯑꯗꯨꯝ ꯇꯧꯕꯅꯦꯕꯀꯣ
ꯍꯜꯂꯣ ꯂꯪꯁꯤ ꯇꯨꯃꯤ ꯇꯃꯤ ꯅꯃꯨꯡꯁꯤ ꯇ ꯀꯚ ꯑꯗꯨꯗ ꯀꯅꯦꯅ
ꯂꯩꯇꯤꯌꯦ ꯂꯩꯇꯦꯌꯦ ꯇꯥꯃꯣꯅꯦ ꯇꯨꯃꯤꯟ ꯇꯨꯃꯤꯟ ꯂꯩꯔꯤꯁꯦ ꯑꯩꯅ ꯋꯥ ꯉꯥꯡꯉꯤ ꯑꯗꯨꯒ ꯐꯅ ꯀꯨꯏꯅ ꯂꯩꯔꯒ ꯈꯨꯝꯃꯛꯇꯣꯏꯅꯦ ꯑꯗꯨꯗꯨꯒꯤꯅꯦ ꯑꯩꯅ ꯍꯥꯏꯁꯤ
ꯍ
ꯌꯥꯎꯗꯦ ꯑꯩꯗꯤ ꯉꯁꯥꯏꯗꯩ ꯑꯗꯨꯝ ꯉꯥꯡꯉꯤꯅꯤꯅꯦ ꯅꯨꯡꯉꯥꯏꯇꯕꯩ ꯑꯣꯏꯔꯝꯅꯤꯌꯦ
ꯀꯨꯏꯅ ꯀꯨꯏꯅ ꯈꯪꯗꯦ ꯅꯨꯡꯉꯥꯏꯇꯦ
ꯋꯥꯔꯤꯗꯤ ꯂꯦꯞꯇꯕ ꯑꯩꯅ ꯉꯥꯡꯕꯗꯣ ꯋꯥꯔꯤ ꯅꯦꯠꯇꯤ ꯃꯥꯜꯂꯤ ꯉꯁꯥꯏꯗꯩ ꯑꯗꯨꯝ ꯉꯥꯡꯉ ꯂꯩꯁꯤꯗꯤ ꯑꯗꯨꯃꯥꯏꯅ ꯇꯧꯋꯦ ꯑꯅꯤꯔꯛ ꯇꯧꯁꯤꯜꯂꯣ ꯑꯔꯣꯏꯕꯨ ꯑꯔꯣꯏꯕ ꯑꯣꯏꯅ ꯇꯧꯁꯤꯜꯂꯣꯅ ꯇꯧꯔꯦꯕꯀꯣ ꯑꯗꯨꯨꯗꯥ ꯆꯥꯛ ꯆꯥꯔꯤꯌꯦ ꯍꯥꯏ ꯍ ꯑꯣꯏꯁꯨ ꯊꯝꯃꯤꯦ
ꯎꯝ
ꯆꯥꯔꯁꯨ ꯌꯥꯝꯅꯤ ꯈꯣꯠꯄꯅꯦ ꯑꯩꯈꯣꯏ ꯃꯥꯃꯅ ꯍꯥꯏꯕ ꯑꯗꯨꯗ ꯅꯪꯗꯤ ꯃꯤꯇꯣꯝꯅꯤ ꯀꯩꯅꯣ ꯈꯣꯠꯅꯣ ꯑꯗꯨꯃꯥꯏꯅ ꯍꯥꯏꯔꯒ ꯑꯗꯨꯒꯤ
ꯌꯦꯒ ꯑꯣꯗ ꯅꯪ ꯀꯃꯥꯏꯅ ꯇꯧꯔꯤꯅꯣꯕꯥꯪ
ꯍꯜꯂꯣ
ꯇꯃꯦ
ꯇꯥꯗꯕ꯭ꯔꯣ ꯇꯥꯗꯕ꯭ꯔꯣ
ꯇꯔꯦ
ꯑꯗꯨꯃꯥꯏꯅ ꯆꯥꯛ ꯆꯥꯔꯤꯑꯅ ꯍꯥꯏꯔꯛꯑꯦ
ꯎꯝ
ꯑꯗꯨꯗꯨꯒ ꯀꯣꯜꯗꯣ ꯊꯝꯈ꯭ꯔꯦ ꯑꯗꯩ ꯑꯩꯅ ꯀꯩ ꯍꯥꯏꯔꯤꯅꯣ ꯍꯪꯉꯤꯗ ꯃꯒꯤ ꯆꯥꯛ ꯆꯥꯔꯤꯅꯦ ꯍꯥꯏꯔꯤ ꯅ ꯑꯩꯈꯣꯏ ꯏ ꯃꯥꯅ ꯑꯩꯉꯣꯟꯗ ꯇꯝꯃꯛꯄ
ꯎꯝ
ꯑꯗꯨꯗꯨꯗ ꯑꯩꯅ ꯅꯪꯗꯤ ꯃꯤꯇꯣꯝꯅꯤ ꯀꯩꯅꯣ ꯈꯣꯠꯅꯣ ꯑꯗꯨꯃꯥꯏꯅ ꯍꯥꯏꯔꯒ ꯍꯥꯏꯗꯤ ꯑꯗꯨꯝ ꯌꯥ ꯆꯥꯕꯅꯤ ꯈꯣꯠꯄꯅꯤ ꯆꯥꯛ ꯆꯥꯔꯁꯨ ꯑꯗꯨꯃꯥꯏꯅ ꯁꯥꯟꯅꯕꯗꯣ ꯑꯗꯣ ꯑꯩꯅ ꯅꯪꯗꯤ ꯃꯤꯇꯣꯛꯞꯅꯤ ꯀꯩꯅꯣ ꯈꯣꯠꯂꯣ ꯑꯗꯨꯃꯥꯏꯅ ꯍꯥꯏꯕ ꯑꯗꯨ ꯀꯩ ꯍꯥꯏꯇꯥꯔꯦ ꯃꯣꯏꯒꯤ ꯆꯥꯛ ꯆꯥꯏ ꯀꯥꯟꯗ ꯁꯝꯅꯕ ꯌꯥꯏ ꯌꯥꯗꯦꯗ ꯑꯗꯣ ꯑꯗꯨ ꯑꯗꯨꯝ ꯇꯧꯔꯝꯒꯗ꯭ꯔꯥ ꯈꯪꯗꯦ
ꯌꯥꯗ ꯇꯃꯅ
ꯀꯩ ꯍꯥꯏꯅꯑꯣ
ꯃꯩ ꯃꯅꯥꯎꯃꯨꯛ ꯁꯝꯅꯕ ꯌꯥꯗꯦꯕ ꯆꯥꯛ ꯆꯥꯕꯗꯣ
ꯇꯇꯤꯁꯤꯅ ꯃꯣꯏ ꯃꯝꯍꯟꯗꯨꯗꯅꯦꯕꯀꯣ
ꯑꯝ
ꯇꯧꯔꯤꯁꯤꯅꯃꯥꯝ ꯃꯇꯇꯣꯟꯒꯤ ꯃꯆꯥꯅꯨꯄꯤꯗꯨ ꯇꯧꯕꯅꯦꯕꯀꯣ ꯑꯗꯨꯗꯧꯅꯦ ꯑꯩꯅ ꯍꯥꯏꯁꯤꯅ
ꯑꯗꯨꯗꯤ ꯌꯥꯏꯑꯕ ꯑꯗꯨꯗ ꯁꯨꯝ ꯆꯥꯛ ꯆꯥꯕꯗꯨꯗ ꯑꯗꯨꯗꯅꯨꯡꯉꯥꯏꯇꯕꯦ
ꯑꯗꯨ ꯑꯗꯨꯃꯥꯏꯅ ꯍꯥꯏꯔꯦ ꯑꯗꯨꯗꯨꯒ ꯑꯗꯨꯝ ꯑꯗꯨ ꯍꯥꯏꯔ ꯑꯗꯨꯝ ꯊꯝꯃꯦ ꯑꯗꯩ ꯀꯣꯜꯕꯦꯛ ꯑꯗꯨꯝ ꯁꯨꯡꯇꯧ ꯇꯧꯔꯛꯇ꯭ꯔꯦ
ꯎꯝ
ꯑꯌꯥꯕꯤꯅꯤ ꯃꯣꯏꯁꯨ
ꯑꯣ ꯑꯣ ꯑꯣ ꯑꯗꯒꯤ ꯑꯩꯁꯦ ꯑꯩꯅ ꯑꯩ ꯑꯩꯒꯤ ꯀꯣꯛ ꯑꯣꯏꯔꯝꯃꯦ ꯌꯥꯗ꯭ꯔꯁꯦ ꯒꯖꯅꯤ ꯑꯣꯏꯁꯦ ꯑꯩ ꯑꯣꯏꯔꯝꯃꯦ
ꯎꯝ
ꯍꯥꯏꯗꯤ ꯑꯗꯨꯗꯣ ꯑꯃ ꯑꯩꯈꯣꯏꯅ ꯒꯤ ꯑꯃ ꯑꯩꯅ ꯑꯩꯒꯤ ꯑꯙꯥꯔ ꯂꯤꯡ ꯇꯧꯋꯦ ꯍꯥꯏꯕ ꯁꯤꯝꯗꯣ
ꯑꯥ
ꯑꯩꯈꯣꯏ ꯅꯍꯎꯗ ꯍꯥꯞꯄꯦ ꯍꯥꯏꯕꯗꯣ ꯑꯗꯨꯗꯣ ꯑꯩꯈꯣꯏ ꯅꯍꯎꯒꯤ ꯐꯣꯟꯗꯣ ꯑꯣꯏꯅ ꯇꯧꯔꯛꯀꯨꯝ ꯇꯧꯕꯅꯦꯕ ꯃꯣꯏꯒꯤ ꯃꯥꯝꯇꯣꯟ ꯑꯣꯏꯅ ꯇꯥꯕ꯭ꯔꯣ ꯀꯩꯗꯩꯅꯣ
ꯇꯥꯏ ꯍꯥꯏꯔꯣ
ꯀꯩꯗꯅꯣ
ꯐꯣꯟꯁꯦ ꯌꯦꯡꯍꯟꯕꯅꯤꯗ
ꯑꯥ ꯑꯗꯨꯗ ꯑꯗꯨꯃꯥꯏꯅ ꯃꯥꯝꯇꯣꯟ ꯑꯣꯏꯅ ꯇꯧꯔꯛꯈꯤꯕꯅꯦꯕꯀꯣ
ꯑꯥ
ꯑꯗꯨꯗꯨꯒ ꯑꯗꯨꯃꯥꯏꯅ ꯑꯗꯨꯒ ꯑꯩꯈꯣꯏ ꯃꯥꯒ ꯋꯥꯔꯤ ꯁꯥꯟꯅꯕꯅꯤ ꯑꯗꯨꯗꯣ ꯑꯩꯅ ꯑꯃꯨꯛ ꯀꯥꯎꯔꯨꯔꯕ
ꯎꯝ ꯑꯗꯣ ꯑꯩ ꯊꯝꯃꯒꯦ
ꯍꯣꯏ ꯑꯩꯁꯨ ꯑ ꯑꯗꯨ ꯍꯥꯏꯒꯦ ꯇꯥꯏꯅꯦ ꯎꯝ
ꯍꯥꯥ